ꯑꯣ
ꯑꯣ
ꯇꯥꯕ꯭ꯔꯣ ꯍꯣꯏ
ꯍꯣꯏ ꯍꯣꯏ ꯇꯥꯏ
ꯇꯥꯏꯌꯦ ꯐꯖꯅ ꯇꯥꯔꯕꯣ
ꯀꯩꯗꯧꯔꯤꯅꯣ
ꯑꯧ ꯀꯩꯝ ꯇꯧꯗꯦ ꯍꯧꯖꯤꯛꯇꯤ ꯊꯕꯛ ꯑꯃ ꯑꯅꯤ ꯇꯧꯔꯒ ꯐꯝꯃꯥ ꯂꯩꯌꯦ ꯅꯪꯗꯤ ꯀꯩꯇꯧꯔ ꯂꯩꯒꯦ
ꯀꯔꯤꯅꯣ ꯅꯪꯒꯤ ꯃꯈꯣꯟꯁꯦ ꯌꯥꯝ ꯀꯟꯅ ꯇꯥꯗꯦꯅꯦ ꯀꯔꯤꯔ ꯇꯧꯋꯦꯕ
ꯍꯧꯖꯤꯛ ꯂꯥꯎꯋꯣꯔꯥ ꯍꯧꯖꯤꯛꯇꯤ ꯑꯩ ꯉꯥꯏꯌꯣꯀꯣ ꯑꯩ ꯀꯟꯅ ꯉꯥꯡꯕ ꯌꯦꯡꯉꯦ ꯇꯥꯕ꯭ꯔꯥ ꯍꯧꯖꯤꯛ
ꯍꯣꯏ ꯍꯣꯏ ꯇꯥꯏ
ꯑꯆꯥ ꯂꯥꯎꯕꯁꯦ ꯄꯥꯝꯕ ꯃꯥꯜꯂꯦ
ꯉꯥꯎꯕ ꯍꯥꯏꯔꯣ
ꯂꯥꯎꯕ ꯀꯟꯅ ꯉꯥꯡꯕꯗꯣ
ꯑꯣ
ꯆꯥꯊꯣꯛꯈ꯭ꯔꯕꯣ ꯅꯪꯗꯤ
ꯑꯦꯁ ꯀꯨꯏꯔꯦꯗ
ꯑꯁ ꯉꯟꯃꯟꯗ꯭ꯔꯣ ꯀꯨꯏꯔꯦ ꯍꯥꯏꯅꯉꯥꯏꯗꯤ ꯑꯩꯗꯤ ꯀꯨꯏꯗ꯭ꯔꯤ ꯆꯥꯕ ꯆꯥꯗꯤ ꯆꯥꯈ꯭ꯔꯦ ꯑꯗꯣ ꯍꯧꯖꯤꯛ ꯉꯥꯛꯇ ꯉꯥꯏꯔꯤ ꯆꯥꯕ
ꯑꯣ ꯀꯔꯤ ꯏꯟꯖꯥꯡ ꯆꯥꯔꯦ
ꯉꯁꯤ ꯃꯊꯦꯜ ꯑꯍꯨꯝ ꯊꯣꯡꯉꯦ ꯑꯩꯈꯣꯏ ꯉꯥ ꯑꯥ ꯌꯦꯟꯅꯦ ꯑꯗꯨꯒ ꯍꯪꯒꯥꯝ ꯑꯗꯨꯒ ꯀꯩꯕ ꯃꯃꯤꯡꯗꯣ ꯑꯩ ꯀꯥꯎꯈ꯭ꯔꯦ ꯀꯩꯕ ꯍꯋꯥꯏ ꯃꯅꯥꯗꯣ ꯑꯗꯨꯗꯣ ꯑꯗꯨ ꯊꯣꯡꯉꯒ ꯑꯗꯨꯗꯣ ꯊꯣꯡꯉꯥ ꯆꯥꯏ ꯅꯣꯏꯗꯤ
ꯀ꯭ꯔꯤꯔꯥ ꯑꯩ ꯃꯊꯦꯜ ꯅꯠꯇꯦ ꯃꯥꯏꯔꯦꯟ ꯆꯥꯏꯅ ꯃꯥꯏꯔꯦꯟ ꯍꯥꯏꯔꯣ ꯑꯃꯥꯥꯗꯣ
ꯍꯣꯏ ꯍꯣꯏ
ꯈꯥꯡꯉꯧ ꯇꯧꯔꯥꯒ
ꯑꯣ ꯀꯥꯡꯉꯥꯎ ꯇꯧꯔꯒ
ꯀꯩ ꯀꯩ ꯍꯥꯞꯄꯒ ꯇꯧꯕ
ꯀꯔꯤꯔꯥ ꯑꯩꯅ ꯊꯣꯡꯕꯅꯤꯅ ꯌꯥꯝ ꯍꯥꯎꯕ
ꯅꯪꯅ ꯊꯣꯡꯕꯩ ꯍꯥꯎꯋꯦ ꯍꯥꯏꯔꯤꯔꯥ
ꯑꯗꯨꯝ ꯍꯩꯔꯒꯦ ꯉꯁꯤꯒꯤꯗꯤ
ꯏꯀꯥꯏꯀꯣ ꯏꯀꯥꯏꯀꯣ ꯃꯁꯥ ꯃꯊꯠꯇꯅ ꯊꯣꯡꯕꯗ ꯌꯥꯝ ꯊꯥꯒꯠꯂꯦꯀꯣ ꯅꯊꯟꯇꯥ ꯂꯩꯕ꯭ꯔꯥ ꯅꯪꯗꯤ
ꯍꯣꯏ ꯑꯩ ꯏꯊꯟꯗ ꯂꯩꯕꯅꯤ ꯑꯗꯨꯒꯤ ꯑꯩꯅ ꯊꯣꯡꯗ꯭ꯔꯗꯤ ꯃꯤ ꯀꯅꯥꯝꯁꯨ ꯊꯣꯡꯉꯔꯣꯏꯕ
ꯑꯠꯆꯥ ꯌꯥꯝ ꯐꯩꯅꯦ ꯅꯨꯄꯥꯅ ꯆꯥꯛ ꯏꯟꯁꯥꯡ ꯊꯣꯡꯕ ꯍꯥꯏꯕꯁꯤ ꯌꯥꯝ ꯐꯕꯅꯦ
ꯈꯪꯗꯦꯀꯣ ꯑꯗꯣ ꯂꯨꯍꯣꯡꯕ ꯂꯣꯏꯔꯒ ꯃꯇꯦꯡ ꯄꯥꯡꯗ꯭ꯔꯗꯤ ꯀꯥꯟꯅꯗꯦ
ꯑꯗꯨꯝ ꯑꯣꯏꯔꯔꯣꯏꯗ ꯊꯕꯛ ꯊꯕꯛꯇ ꯂꯩꯔꯤꯗꯅ
ꯍꯣꯏ ꯑꯗꯨꯕꯨꯗꯤ ꯑꯗꯨꯕꯨ ꯑꯣꯏꯔꯁꯨ ꯅꯣꯏ ꯅꯨꯄꯤꯕꯨ ꯃꯇꯦꯡ ꯄꯥꯡꯕ ꯌꯥꯝ ꯐꯩꯌꯦꯅ ꯅꯪ ꯊꯕꯛ ꯁꯤꯟꯕ ꯑꯣꯏꯔꯁꯨ ꯅꯪꯕ ꯃꯇꯝ ꯅꯪꯕ ꯃꯇꯝꯗꯗꯤ
ꯍꯣꯏ ꯍꯣꯏ
ꯅꯣꯏ ꯏꯟꯁꯥꯡꯗꯣ ꯀꯩꯀꯩ ꯍꯥꯞꯄꯒ ꯊꯣꯡꯒꯦ
ꯍꯥꯥ
ꯎꯝ ꯃꯥꯏꯔꯦꯟ ꯊꯣꯡꯕ ꯏꯁ꯭ꯇꯥꯜꯗꯣ ꯅꯣꯏꯗꯤ ꯀꯃꯥꯏ ꯊꯣꯡꯉꯥꯒ ꯆꯥꯒꯦ
ꯃꯩꯔꯦꯟ ꯑꯩ ꯊꯣꯡꯕ ꯏꯁꯇꯥꯜꯏꯁꯦ
ꯎꯝ
ꯀ꯭ꯔꯤꯔꯥ ꯃꯥꯏꯔꯦꯟꯗ ꯀ꯭ꯔꯤꯔꯥ ꯑꯥ ꯍꯦꯛ ꯂꯣꯏ ꯂꯣꯏ ꯍꯥꯏꯔꯒꯦꯀꯣ
ꯍꯣꯏ
ꯃꯥꯏꯔꯦꯟꯗꯣ ꯊꯨꯒꯥꯏꯔꯅꯤꯗꯅ
ꯍꯣꯏ ꯂꯣꯏꯅ ꯍꯥꯏꯌꯨ ꯃꯇꯝ ꯂꯧꯑꯣ
ꯅꯠꯇꯦ ꯊꯨꯒꯥꯏ ꯊꯨꯒꯥꯏꯕꯁꯦ ꯃꯩꯇꯩꯂꯣꯟ ꯂꯥꯜꯂꯦ ꯀꯛꯈꯥꯏꯔꯅꯤꯗꯥꯅ
ꯑꯥ
ꯀꯔꯤꯔꯥ ꯑꯗꯨꯒ ꯃꯄꯥꯟꯗ ꯈꯔ ꯑꯀꯟꯕ ꯂꯩꯕꯈꯩꯗꯣ
ꯑꯥ ꯃꯀꯨ
ꯍꯥꯏꯗꯤ ꯍꫭꯏ ꯁꯨꯔꯤꯅ ꯂꯣꯏ ꯂꯧꯊꯣꯛꯀꯅꯤ ꯑꯗꯨꯒ꯫ ꯃꯅꯨꯡꯗ ꯃꯔꯨꯈꯩꯁꯨ ꯂꯣꯏ ꯂꯧꯊꯣꯛꯀꯅꯤ ꯑꯗꯨꯒ
ꯎꯝ꯫
ꯇꯤꯜꯍꯧꯅꯦ ꯑꯗꯨꯒ ꯆꯅꯝꯅꯦ ꯍꯥꯟꯅ ꯀꯪꯉꯧ ꯇꯧꯔꯅꯤꯕ
ꯑꯥ
ꯑꯗꯨ ꯍꯦꯛ ꯂꯣꯏꯔꯀꯥꯟꯗ ꯃꯥꯏꯔꯦꯟꯗ ꯀꯛꯈꯥꯏꯔꯒ ꯊꯝꯃꯅꯤ ꯑꯗꯨꯒ ꯉꯥꯛꯇꯪ ꯃꯤꯅꯤꯠ ꯑꯃꯒꯨꯝꯕ
ꯑꯥ
ꯀꯥꯡꯉꯧ ꯇꯧꯗꯣꯏꯅꯦꯕ ꯑꯗꯨꯒ ꯃꯍꯤ ꯍꯥꯞꯀꯅꯤ ꯏꯁꯤꯡ ꯍꯥꯞꯀꯅꯤ ꯑꯗꯨꯒ ꯃꯤꯠ ꯃꯁꯂꯥ ꯁꯨ ꯍꯥꯞꯀꯅꯦ ꯑꯩꯗꯤ
ꯑꯁ ꯂꯣꯏꯔꯤꯍ‌ꯦ ꯃꯥꯏꯔꯦꯟꯗ
ꯑꯦ ꯃꯤꯠ ꯃꯁꯂꯥ ꯍꯥꯞꯄꯁꯦ ꯃꯍꯥꯎ ꯃꯥ ꯌꯥꯝ ꯂꯩꯕꯅꯤ ꯃꯅꯝꯁꯨ ꯌꯥꯝ ꯅꯨꯡꯁꯤꯕ
ꯆꯥ ꯑꯈꯣꯏꯗꯤ ꯈꯪꯗꯦ ꯑꯁ ꯇ꯭ꯔꯥꯏ ꯇꯧꯕ ꯇꯥꯔꯦ ꯑꯩꯁꯨ
ꯀꯔꯤꯔ ꯑꯩꯗꯤ ꯃꯤꯠ ꯃꯁꯂꯥ ꯑꯗꯨꯝ ꯍꯥꯞꯂꯒ ꯑꯗꯨꯝ ꯆꯥꯔꯦꯕ ꯀꯔꯤꯔ ꯈꯃꯦꯟ ꯈꯥꯃꯦꯟꯒ ꯑꯥꯂꯨ ꯀꯪꯉꯧ ꯇꯧꯕꯗꯨꯁꯨ ꯃꯤꯠ ꯃꯁꯂꯥꯅꯦ ꯑꯗꯨ ꯀꯔꯤ ꯀꯔꯤꯔ ꯃꯁꯥꯂꯥ ꯑꯌꯥꯝꯕꯁꯦ ꯑꯗꯨꯝ ꯍꯥꯞ ꯄꯅ‌ꯦꯕ
ꯑꯥ
ꯑꯗꯨꯒ ꯁꯥꯒꯨꯝꯕ ꯆꯥꯗ꯭ꯔꯁꯨ ꯃꯤꯠ ꯃꯁꯂꯥꯒꯤ ꯃꯅꯝꯗꯒꯤ ꯁꯥꯒꯨꯝꯕ ꯆꯥꯕꯒꯨꯝꯕ ꯇꯥꯏꯞꯇ ꯆꯠꯂꯦꯕ ꯍꯥꯏꯗꯤ
ꯍꫭ ꯍꯣꯏ ꯁꯥ ꯂꯧꯕ ꯉꯝꯗ꯭ꯔꯕꯩ ꯃꯥꯂꯤꯍꯦ
ꯑꯩ ꯁꯥꯁꯦ ꯅꯨꯃꯤꯠ ꯑꯗꯨꯝ ꯂꯣꯏ ꯑꯗꯨꯝ ꯀꯨꯟꯅ ꯆꯥꯕ ꯌꯥꯗꯦꯗꯅ
ꯍꯣꯏ ꯇꯧꯋꫭ
ꯅꯨꯃꯤꯠ ꯁꯥꯒꯨꯝꯕꯁꯦ ꯑꯗꯨꯝ ꯀꯨꯟꯅ ꯆꯥꯕꯁꯦ ꯑꯈꯣꯏ ꯏꯁꯥꯗꯁꯨ ꯅꯨꯡꯉꯥꯏꯇꯦꯕ
ꯎꯝ ꯆꯥ
ꯅꯪꯒꯤ ꯈꯣꯟꯗꯗꯤ ꯅꯪꯁꯤ ꯌꯥꯝ ꯍꯦꯜꯗꯤ ꯑꯣꯏꯔꯝꯗꯣꯏ ꯃꯥꯜꯂꯦ ꯅꯁꯥ ꯌꯥꯝ ꯐꯗꯣꯏ ꯃꯥꯜꯂꯦ
ꯍꯥꯥ
ꯅꯪꯒꯤ ꯈꯣꯟꯗꯒꯤ ꯇꯥꯕ ꯀꯥꯟꯗꯗꯤ ꯈꯪꯕ꯭ꯔꯥ ꯅꯁꯥ ꯌꯥꯝ ꯐꯔꯝꯗꯣꯏ ꯃꯥꯜꯂꯦꯕ ꯅꯪ
ꯅꯣꯏꯕ꯭ꯔꯣ ꯀꯪꯕ꯭ꯔꯣ
ꯑꯩꯁꯦ ꯃꯤꯗꯤꯌꯝꯅꯦ
ꯆꯥ ꯑꯩꯅ ꯍꯥꯏꯕ
ꯌꯥꯝ ꯀꯪꯕꯁꯨ ꯅꯠꯇꯦ ꯑꯗꯨꯒ ꯅꯣꯏꯕꯁꯨ ꯅꯠꯇꯦ ꯀꯩꯒꯤꯅꯣ ꯑꯩ ꯃꯈꯣꯟꯗ ꯃꯤ ꯑꯩ ꯀꯔꯤꯔ ꯑꯗꯨꯝ ꯋꯥꯔꯤ ꯁꯥꯟꯅꯕ ꯀꯥꯡꯕꯨꯁꯦ ꯑꯩ ꯃꯈꯣꯟ ꯈꯛ ꯑꯗꯨꯝ ꯍꯩꯔꯤꯁꯦ ꯒ꯭ꯌꯥꯟ ꯇꯥꯗꯦꯅꯦ
ꯑꯣ ꯅꯁꯥꯅ ꯅꯊꯟꯗꯤ ꯌꯦꯡ ꯃꯈꯣꯟ ꯇꯥꯕꯗꯨꯔꯣ
ꯍꯣꯏ ꯑꯗꯨꯝ ꯍꯦꯛ ꯋꯥꯔꯤ ꯁꯥꯥꯟꯅꯔꯀꯥꯟꯗ ꯑꯁ ꯅꯪ ꯃꯈꯣꯟ ꯀ꯭ꯔꯤꯔꯣ ꯑꯗꯨꯝ ꯇꯧꯋꯦ ꯑꯗꯨꯝ ꯇꯧꯋꯦ ꯍꯥꯏꯌꯦꯅꯦ ꯑꯩꯗꯤ ꯀꯩꯒꯤꯅꯣ ꯈꯪꯗꯦ
ꯅꯨꯡꯉꯥꯏꯇꯕ ꯖꯥꯠꯂꯀꯣ ꯅꯦꯠꯇꯣ ꯑꯗꯨꯒꯤꯁꯨ ꯑꯣꯏꯔꯝꯕꯁꯨ ꯌꯥꯏ
ꯀꯔꯤꯔ ꯄ꯭ꯔꯣꯕ꯭ꯂꯦꯝꯗꯤ ꯂꯩꯇꯦꯕ
ꯎꯝ
ꯑꯗꯨ ꯑꯣꯏꯔꯁꯨ ꯀꯔꯤꯔꯥ ꯑꯗꯨꯝ ꯃꯤꯅ ꯉꯥꯡꯕꯗꯣ ꯀꯩꯒꯤꯅꯣ ꯅꯪ ꯃꯈꯣꯟꯁꯦ ꯀꯔꯤꯔꯥ ꯑꯗꯨꯝ ꯇꯧꯋꯦ ꯑꯗꯨꯝ ꯇꯧꯋꯦ ꯑꯩ
ꯆꯥ ꯑꯩꯉꯣꯟꯗꯗꯤ ꯀ‌ꯦꯝꯗꯤ ꯇꯧꯗꯦꯗ
ꯑꯁ ꯉꯁꯥꯏ ꯍꯥꯏꯔꯒ ꯑꯩ ꯃꯈꯣꯟ ꯇꯥꯔꯀꯥꯟ ꯑ ꯑꯩ ꯏꯁꯥ ꯀꯔꯤꯔ ꯇꯥꯎꯕ ꯃꯥꯜꯂꯦ ꯍꯥꯔ‌ꯦ
ꯍꯥꯏꯔꯒꯅꯤ ꯅꯣꯏ ꯅꯪ ꯃꯥꯏꯔꯦꯟ ꯊꯣꯡꯕ ꯀꯥꯟꯗ ꯂꯥꯏꯛ ꯉꯥꯀꯪꯒꯤ ꯍꯥꯞꯇꯕ꯭ꯔꯥ
ꯍꯥꯥ
ꯅꯪ ꯃꯥꯏꯔꯦꯟ ꯊꯣꯡꯕ ꯀꯥꯟꯗ ꯉꯥ ꯑꯀꯪꯕꯗꯤ ꯍꯥꯞꯇꯦ
‌ꯑ‌ꯦ ꯑꯀꯪꯕ ꯃꯥꯏꯔꯦꯟꯗ ꯀꯃꯥꯏꯅ ꯍꯥꯞꯇꯣꯏꯅꯣ
ꯑ ꯑꯩꯈꯣꯏꯗꯤ ꯍꯥꯞꯄꯦ ꯑꯗꯨꯒꯤꯅꯦ ꯅꯪ ꯍꯥꯞꯇꯕꯒꯤ
ꯉꯥ ꯑꯀꯪꯕ ꯍꯥꯏꯁꯦ ꯑꯆꯧꯕꯗꯨꯔꯥ ꯅꯠꯇ꯭ꯔꯒ ꯑꯄꯤꯛꯄꯈꯩꯗꯨꯔꯥ
ꯄꯤꯛꯄꯗ‌ꯣ
ꯑꯣ ꯑꯁ ꯍꯥꯞꯇꯦ ꯍꯧꯕꯗꯤ ꯍꯧꯔꯝꯒꯅꯤꯅ‌ꯦ
ꯍꯥꯎꯇꯦ
ꯍꯥꯎꯇ‌ꯦ
ꯍꯣꯏ ꯑꯩꯗꯣ ꯑꯗꯣ ꯑꯩꯈꯣꯏꯗꯤ ꯑꯗꯨꯝ ꯍꯥꯞꯄꯦ ꯏꯃꯥ ꯍꯣꯏ ꯊꯣꯡꯕ ꯀꯥꯟꯗꯀꯣ ꯑꯩꯒꯤꯗꯃꯛꯇꯤ ꯍꯥꯎꯇꯦ ꯑꯗꯨꯗꯣ
ꯎꯝ
ꯑꯩ ꯑꯩꯗꯤ ꯃꯥꯏꯔꯦꯟꯗꯣ ꯊꯨꯝꯃꯒ ꯆꯥꯕꯗꯣ ꯍꯥꯎꯋꯦ
ꯍꯌꯦꯡ ꯑꯃꯨꯛꯀ ꯇ꯭ꯔꯥꯏ ꯇꯧꯔꯅꯤꯅꯦ ꯑꯩ ꯉꯥ ꯑꯀꯪꯕ ꯈꯔ ꯂꯩꯌꯦꯕ
ꯑꯣ ꯇ꯭ꯔꯥꯏ ꯇꯧ ꯇ꯭ꯔꯥꯏ ꯇꯧ ꯈ꯭ꯋꯥꯏꯗꯒꯤ ꯍꯥꯎꯕꯗꯤ ꯑꯃ ꯁꯛꯎꯟꯗꯣ ꯍꯥꯎꯕꯅꯦ ꯊꯝꯕꯗꯣ
ꯑꯣ ꯑ ꯑꯗꯣ ꯉꯥ ꯀꯪꯕꯗꯣ ꯑꯗꯨꯝ ꯍꯥꯞꯄꯗꯤ ꯀꯔꯤ ꯔꯥ ꯊꯥꯎꯒꯨꯝꯕ ꯀꯔꯤ ꯀꯔꯤꯒꯨꯝꯕ ꯍꯥꯞꯇ꯭ꯔꯁꯨ ꯌꯥꯔꯕꯣ
ꯑꯩꯈꯣꯏꯗꯤꯀꯣ ꯍꯥꯟꯅ ꯇꯤꯜꯍꯧ ꯊꯝꯃꯦ ꯑꯗꯨꯒ ꯉꯧꯔꯅꯤ ꯑꯗꯨꯒ ꯑꯇꯩ ꯃꯁꯂꯥ ꯑꯗꯨꯒꯨꯝꯕ ꯍꯥꯞꯇꯦ ꯑꯗꯨꯒ ꯃꯥꯏꯔꯦꯟꯗꯣ ꯍꯥꯞꯄꯒ ꯈꯔ ꯀꯨꯏꯅ ꯉꯧꯔꯅꯤ ꯑꯗꯨꯒ ꯀꯩꯕ ꯁꯥ ꯃꯔꯣꯏꯗꯣ ꯑꯗꯨꯁꯨ ꯍꯥꯞꯄ ꯃꯇꯝ ꯂꯩ ꯑꯗꯨꯗ ꯁꯥ ꯃꯔꯣꯏꯁꯨ ꯍꯥꯞꯄ ꯄ ꯉꯧꯔꯅꯤ ꯃꯣꯔꯣꯛ ꯍꯥꯞꯄꯅꯤ ꯑꯗꯨꯒ ꯑꯗꯨ ꯈꯔ ꯀꯨꯏꯅ ꯉꯧꯔꯦ ꯍꯥꯏꯕ ꯀꯥꯟꯗ ꯎꯝ ꯑꯩꯈꯣꯏꯅ ꯁꯥꯛꯎꯟ ꯊꯝꯅꯤꯡꯉꯗꯤ ꯑꯗꯨꯝ ꯊꯝꯈ꯭ꯔꯦꯀꯣ ꯑꯗꯨꯗ ꯑꯣꯔ ꯁꯣꯏꯕꯨꯝ ꯍꯥꯞ ꯍꯥꯞꯅꯤꯡꯉꯗꯤ ꯍꯥꯞꯄꯦ ꯍꯥꯞꯇ꯭ꯔꯗꯤ ꯉꯧꯕ ꯂꯣꯏꯔꯒ ꯏꯁꯤꯡ ꯑꯗꯨꯝ ꯊꯝꯈ꯭ꯔꯅꯤ ꯑꯗꯨꯒ ꯉꯥ ꯑꯀꯪꯕꯗꯣ ꯑꯗꯨꯝ ꯍꯥꯞꯄꯒ ꯐꯨꯠꯂꯅꯤ ꯑꯗꯨꯃꯥꯏꯅ ꯇꯧꯋꯦ ꯏꯆꯝ ꯆꯝꯅ ꯊꯣꯡꯉꯦ
ꯅꯣꯏ ꯃꯥꯏꯔꯦꯟ ꯊꯣꯡꯕꯗ ꯃꯣꯔꯣꯛꯁꯨ ꯍꯥꯞꯄ
ꯍ‌ꯣꯏ ꯍꯥꯞꯄꯦ ꯅꯣꯏ ꯍꯥꯥꯞꯇ‌ꯦ
ꯑꯩ ꯍꯥꯞꯇꯦ ꯑꯩꯗꯤ
ꯑꯩꯈꯣꯏꯗ‌ꯣ ꯃꯔꯣꯛ ꯌꯥꯝ
ꯅꯠꯇ꯭ꯔꯒ ꯑꯀꯥꯡꯕꯗꯨꯔꯥ ꯅꯪ ꯍꯥꯏꯁꯦ
ꯑꯅꯤꯃꯛ ꯍꯥꯞꯄꯦ ꯂꯩ ꯂꯩꯕ ꯃꯇꯝꯗ
ꯑꯣ
ꯅꯣꯏ ꯍꯥꯞꯅꯗꯦ
ꯀꯦꯔꯤꯔ ꯃꯔꯣ ꯍꯥꯞꯄꯗꯤ ꯃꯔꯋꯥꯒꯤ ꯃꯅꯅ
ꯎ
ꯈꯔ ꯊꯣꯛꯄ ꯑꯗꯨ ꯃꯥꯏꯔꯦꯟꯒꯤ ꯃꯍꯥꯎꯗꯣ ꯈꯔ ꯃꯥꯡꯍꯟꯕꯒꯨꯝ ꯇꯧꯕꯅꯦꯕ ꯑꯩ ꯑꯩꯒꯤ ꯑꯣꯄꯤꯅꯤꯌꯟꯗꯅꯤꯅ
ꯍꯣꯏ ꯈꯪꯗꯦ ꯑꯗꯨꯕꯨ ꯃꯣꯔꯣꯛꯀꯤ ꯃꯍꯥꯎꯗꯤ ꯑꯩꯒꯤꯗꯃꯛꯇꯤ ꯊꯣꯛꯇꯤ ꯊꯣꯛꯇꯦ ꯍꯥꯏꯕꯗꯤ ꯊꯨꯝꯕꯅꯤꯅꯀꯣ ꯃꯥꯏꯔꯦꯟꯗꯣ
ꯑꯣ
ꯑꯩꯗꯤ ꯆꯝꯅ ꯆꯥꯕꯗꯣ ꯍꯥꯎꯋꯦ ꯃꯥꯏꯔꯦꯟꯒ ꯑꯃ ꯈꯪꯕ꯭ꯔꯥ ꯑꯣꯛꯁꯥꯒꯤ ꯑꯃ ꯃꯊꯥꯎ ꯊꯣꯛꯄꯗꯣ
ꯍꯣꯏ ꯍꯣꯏ
ꯃꯩꯗꯤꯦ ꯍꯥꯏꯕ ꯍꯩꯇꯦ ꯑꯩ ꯑꯗꯨꯗꯣ ꯍꯥꯞꯄ ꯏꯆꯝ ꯆꯝꯅ ꯇꯤꯜꯍꯧ ꯊꯝꯃꯒ ꯉꯧꯔꯒ ꯑꯗꯨꯗꯣ ꯏꯆꯝ ꯆꯝꯅ ꯆꯥꯕꯗ ꯍꯥꯎꯋꯦ
ꯑꯩꯁꯨ ꯑꯗꯨꯣ ꯍꯦꯟꯅ ꯄꯥꯝꯕꯅꯤ
ꯎꯝ
ꯑ
ꯎ
ꯅꯪ ꯇꯝꯄꯒꯤꯂ ꯏꯔꯣ ꯅ ꯅꯠꯇ꯭ꯔꯒꯇꯣꯞꯄꯗ ꯑꯇꯣꯞꯄ ꯃꯐꯝꯗ ꯂꯩꯕ
ꯑꯩ ꯍꯧꯖꯤꯛ ꯇꯝꯄꯥꯛꯇ ꯂꯩꯦ
ꯑꯣ
ꯅꯧꯎ ꯃꯄꯥꯟꯗ ꯂꯩꯕ꯭ꯔꯣ
ꯅꯠꯇꯦ ꯑꯩ ꯁꯤ ꯇꯝꯄꯥꯛꯇ ꯂꯩꯕꯅꯤꯅ ꯑꯩꯁꯨ
ꯑꯠꯆꯥ ꯄꯣꯛꯄꯗꯤ ꯂꯩꯕ꯭ꯔꯣ ꯑꯣꯔ
ꯍꯥꯥ
ꯄꯣꯛꯄꯗꯒꯤ ꯂꯩꯕ꯭ꯔꯥ ꯑꯣꯔ ꯅꯠꯇ꯭ꯔꯒ ꯍꯅ ꯑꯣꯏꯕ ꯍꯣꯏ ꯂꯥꯏꯛ ꯁꯤ ꯇꯝꯗ ꯄꯣꯛꯄ꯭ꯔꯕ ꯅꯠꯇꯔ ꯆꯤꯡꯗ ꯄꯣꯛꯄ꯭ꯔꯥ
ꯅꯠꯇꯦ ꯍꯥꯏꯗꯤ ꯆꯤꯡꯗ ꯄꯣꯛꯄꯅꯦ
ꯑꯣ ꯑꯆꯥ
ꯁꯤꯗ ꯑꯗꯨꯝ ꯂꯩꯌꯦꯕ
ꯎꯝ
ꯅꯪꯁꯨ ꯑꯣꯏꯔꯝꯕꯅꯤꯅꯦ
ꯑ ꯑꯩꯗꯤ ꯇꯝꯄꯥꯛꯇ ꯄꯣꯛꯑꯦ ꯑꯦꯗꯤ ꯁꯤꯗꯂꯦ ꯑꯁ ꯑꯗꯨꯗꯤ ꯂꯧ ꯐꯖꯅ ꯁꯨ ꯍꯩꯔꯕꯝꯅꯤꯍꯦ ꯍ
ꯑꯩ ꯍꯥꯏꯔꯛꯣ
ꯍꯣꯏ
ꯃꯦ ꯍꯥꯏꯗꯤ ꯂꯑꯣ ꯑꯗꯨꯒꯨꯝꯕ ꯇꯧꯕꯁꯦ ꯍꯩꯇꯦꯕ ꯑꯩ ꯀꯔꯤ ꯑꯩ ꯏꯃꯥ ꯑꯩ ꯏꯄꯥꯁꯨ ꯂꯥꯎ ꯇꯧꯗ
ꯑꯣ ꯑꯗꯨꯗꯤ ꯀꯥꯟꯅꯗꯦꯅꯦ ꯆꯤꯡꯗ ꯄꯣꯛꯄꯒꯤ
ꯆꯤꯡꯗ ꯄꯣꯛꯄ ꯃꯤ ꯈꯛꯅ ꯂꯍꯒꯨꯝꯕ ꯇꯧꯕ ꯑꯗꯨꯒꯨꯝꯕ ꯈꯛ ꯇ ꯍꯩꯒꯅꯤ ꯍꯥꯏ ꯋꯥ ꯂꯩꯇꯗꯅ
ꯑꯗꯨꯕꯨ ꯑꯗꯨꯝ ꯑꯩꯈꯣꯏꯅ ꯑꯗꯨꯝ ꯈꯪꯉꯛꯄ ꯀꯥꯟꯗ ꯃꯣꯏꯗꯤ ꯃꯁꯥꯁꯨ ꯀꯜꯂꯦꯅ ꯃꯁꯥꯁꯨ ꯀꯟꯕ ꯊꯕꯛꯁꯨ ꯍꯩꯕ ꯆꯥꯛ ꯌꯦꯟꯁꯥꯡ ꯊꯣꯡꯕ ꯍꯩꯕ
ꯝ
ꯌꯨꯁꯂꯦꯁꯅꯦ ꯅ ꯅꯪꯁꯨ
ꯝ ꯈꯝꯂꯣ ꯍ ꯀꯔ ꯂꯥꯎꯕꯒꯨꯝꯕ ꯑꯗꯨꯝ ꯇꯧꯕꯗꯣ
ꯎꯝ
ꯑꯗꯨꯒ ꯃꯥꯒꯤꯗꯤ ꯍꯩꯕꯗꯤ ꯍꯩꯇꯦꯗ ꯑꯗꯨ ꯑꯣꯏꯔꯁꯨ ꯀꯔꯤꯗ ꯂꯥꯛꯑꯣꯗꯤ ꯑꯗꯨꯝ ꯏꯃꯥꯟꯅꯕꯒꯤ ꯏꯃꯥꯟꯅꯕ ꯑꯩꯈꯣꯏꯒꯤ ꯂꯥꯎꯗ ꯑꯗꯨꯝ ꯆꯠꯂꯒ
ꯎꯝ
ꯀꯔꯤꯔꯥ ꯈꯔ ꯁꯦꯡꯗꯣꯛꯄꯗꯣ
ꯑꯥ
ꯃꯣꯏꯒꯤ ꯃꯣꯏꯒꯤ ꯏꯟꯇꯔꯦꯁꯇ ꯑꯩ ꯀꯔꯤꯔ ꯆꯠꯂꯒ ꯏꯔꯣꯏꯕ ꯀꯔꯤꯥ ꯇꯨꯔꯦꯜꯒꯨꯝꯕꯗ ꯑꯗꯨꯝ ꯏꯔꯣꯏꯕ ꯑꯗꯨꯝ ꯀꯔꯤ ꯀꯔꯤ ꯑꯗꯨꯝ ꯇꯧꯋꯦꯕ